ꯍꯥꯎ
ꯍꯥꯥꯜꯂꯣ ꯇꯥꯕ꯭ꯔꯣ
ꯇꯥꯏ ꯇꯥꯏꯌꯦ ꯍꯥꯏꯕꯤꯌꯨ
ꯍꯥꯏꯕꯤꯒꯦꯀꯣ
ꯈꯥꯔ ꯐꯣꯡ ꯐꯣꯡ ꯂꯥꯎꯅ ꯍꯥꯏꯕꯤꯌꯨ
ꯍꯥ ꯍꯥ ꯍꯎ
ꯑꯥ ꯍꯧꯖꯤꯛꯇꯤ ꯑꯗꯨꯝ ꯁꯨꯝ ꯐ꯭ꯔꯤꯗ ꯂꯩꯗ
ꯑꯣ ꯉꯁꯥꯏꯗꯤ ꯀꯔꯤ ꯇꯧ ꯕ ꯑꯁ ꯅꯨꯉꯥꯏꯔꯦꯍꯦ ꯀꯗꯥꯏꯗꯒꯤ ꯅꯤꯡꯉꯥꯏꯗ꯭ꯔꯗꯤ
ꯃꯥꯟꯅꯦ ꯃꯥꯟꯅꯦ ꯄꯨꯟꯁꯤꯗꯤ ꯅꯨꯡꯉꯥꯏꯅ ꯍꯤꯡꯒꯗꯕꯅꯤ ꯅꯠꯇ꯭ꯔꯣ
ꯍꯣꯏꯅꯦ ꯄꯨꯟꯁꯤ ꯍꯥꯏꯁꯤꯀꯣ
ꯍꯣꯏ ꯄꯨꯟꯁꯤ ꯋꯥꯔꯤ ꯗꯨꯝ ꯂꯤꯔꯛꯑꯣꯅꯦ
ꯅꯪꯗꯤ ꯀꯩ ꯀ ꯩꯀꯩ ꯀꯩ ꯍꯣꯠꯅꯔꯒ ꯂꯩꯔꯤ
ꯑꯩ ꯀꯣꯜꯂꯦꯖ ꯂꯣꯏꯁꯟꯕꯁꯦ ꯆꯍꯤ ꯑꯍꯨꯝ ꯐꯥ ꯐꯥꯔꯛꯑꯦ
ꯑꯣ ꯐꯖꯩꯍꯦ ꯑꯗꯨꯗꯤ ꯑꯈꯣꯏꯗꯤ ꯑꯩ ꯑꯈꯣꯏꯒꯤ ꯀꯣꯜꯂꯦꯖ ꯀꯨꯝꯕ ꯑꯗꯨ ꯑꯗꯨꯒꯨꯝꯕꯗꯤ ꯃꯇꯝꯗꯤ ꯂꯣꯏꯈ꯭ꯔꯦ ꯑꯈꯣꯏ ꯃꯇꯝꯗꯤ
ꯑꯣ ꯑꯣ ꯍ ꯇꯝꯊꯥꯗ꯭ꯔꯦ ꯇꯝꯃꯔꯣꯏ
ꯑ ꯥꯇꯝꯃꯔꯣꯏ ꯂꯣꯏꯒꯔꯦ
ꯑꯗꯨꯗꯤ ꯅꯨꯄꯤ ꯑꯉꯥꯡ ꯁꯦꯝꯅꯕꯒꯤ ꯄꯨꯟꯁꯤ ꯂꯝꯕꯤ ꯈꯣꯡꯆꯠꯇ ꯑꯗꯨꯝ ꯊꯥꯡꯖꯜꯂꯁꯦ ꯀꯩꯅꯣ
ꯍꯥꯍꯥ ꯑꯗꯨꯅ ꯐꯠꯇ꯭ꯔꯣ ꯍꯜꯂꯣ
ꯍꯣꯏꯅꯦ ꯑꯣ ꯇꯥꯏ ꯇꯥꯏ ꯍꯣꯏ ꯑꯗꯨꯒꯤ ꯊꯕꯛꯇꯣ
ꯑꯣ ꯑꯗꯨꯁꯨ ꯋꯥꯠꯂꯤꯕ꯭ꯔꯣ
ꯑꯥ ꯅ ꯑꯉꯥꯡ ꯁꯦꯝꯅꯤꯡꯉꯥꯏꯒꯤ ꯊꯕꯛ ꯍꯧꯒꯗꯧꯔꯦ
ꯍꯧꯈ꯭ꯔꯦ ꯑꯗꯨꯁꯨ
ꯑꯥ ꯍꯧꯈ꯭ꯔꯦ
ꯑꯁ ꯌꯥꯝ ꯐꯩꯅꯦ ꯑꯗꯨꯗꯤ ꯀꯣꯡꯒ꯭ꯔꯦꯆꯨꯂꯦꯁꯟ
ꯍꯦꯍꯦ ꯍꯣꯏ ꯊꯦꯡꯀ꯭ꯌꯨ ꯊꯦꯡꯀ꯭ꯌꯨ ꯅꯪꯗꯤ ꯅꯪꯗꯤ ꯁꯦꯃꯦꯁꯇ꯭ꯔ ꯊꯥꯔꯠ ꯁꯦꯃꯦꯁꯇ꯭ꯔꯅꯦꯕꯀꯣ
ꯑꯩ ꯆꯍꯤ ꯑꯍꯨꯝ ꯐꯥꯔꯦ ꯀꯣꯂꯦꯖ ꯂꯣꯏꯁꯤꯟꯕ ꯊ꯭ꯔꯤ ꯌꯥꯔꯁ ꯐꯥꯖꯤꯜꯂꯛꯑꯦꯕ ꯑꯩꯅ ꯀꯣꯂꯦꯖ ꯀꯥꯕ ꯂꯣꯏꯕꯗꯣ
ꯑꯣ ꯑꯆꯥ ꯑꯆꯥꯆꯥ ꯑꯆꯥ ꯄꯥꯏꯅꯦ ꯑꯗꯨꯗꯤ ꯑꯥ ꯕꯣꯜ ꯕꯣꯜꯒꯨꯝꯕꯗꯤ ꯌꯦꯡ ꯌꯦꯡꯕ ꯅꯠꯇ꯭ꯔꯣ
ꯍꯣꯏ ꯕꯣꯜ ꯌꯦꯡꯉꯦ ꯅꯨꯡꯗꯥꯡꯗꯀꯣ
ꯑꯣ ꯑꯗꯨ ꯅꯪ ꯅꯪ ꯅꯪ ꯁꯞꯄꯣꯔꯇꯔꯁꯦ ꯀꯔꯤ ꯀꯅꯥꯅꯣ
ꯑꯩ ꯁꯄꯣꯠꯇꯔꯗꯤ ꯌꯥꯝꯃꯦꯗ ꯑꯥꯔꯖꯦꯟꯇꯤꯅꯥ ꯂꯩꯔꯦ ꯏꯁꯄꯦꯟ ꯂꯩꯔꯦ ꯐ꯭ꯔꯥꯟꯁ ꯂꯩꯔꯦ ꯌꯨ ꯑꯦꯁ ꯑꯦ ꯂꯩꯔꯦ ꯀꯣꯔꯤꯌꯥ ꯂꯩꯔꯦ ꯖꯄꯥꯟ ꯂꯩꯔꯦ
ꯑꯁ ꯌꯥꯝꯃꯦ ꯍꯦ ꯁꯤꯗꯤ
ꯈꯔ ꯌꯥꯝꯃꯦ ꯑꯗꯨ ꯃꯔꯛꯇ ꯑꯃ ꯀꯥꯕꯗꯨꯅ ꯑꯩꯒꯤꯗꯤ ꯈꯪꯄꯦꯟ ꯄꯦꯜꯂꯅꯤꯗ
ꯑꯣ ꯑꯃꯨꯛꯀ ꯑꯔꯖꯦꯟꯇꯤꯅꯥ ꯆꯦꯝꯄꯤꯌꯟ ꯂꯧꯔꯅꯤ
ꯑꯣ ꯃꯦꯁꯤꯅ ꯄꯥꯎ ꯄꯤꯔꯛꯄ꯭ꯔꯣ
ꯍꯣꯏ ꯃꯦꯁꯤ ꯉꯁꯥꯏ ꯀꯣꯜ ꯇꯧꯔꯛꯑꯦ
ꯑꯣ ꯃꯦꯁꯤꯗꯣ ꯑꯩꯒꯤ ꯏꯌꯥꯝꯕꯅꯤꯅꯦ
ꯑꯍꯥ ꯍꯥꯍꯥꯍꯥꯍꯥ ꯍꯣꯏ ꯑꯩꯒꯤ ꯕꯔꯥꯗꯔ ꯑꯥ ꯑꯍꯝ
ꯑꯍꯝ
ꯑꯩꯒꯤ ꯍꯦꯛ ꯃꯊꯛꯇ ꯂꯩꯕꯅꯦ ꯃꯦꯁꯤꯗꯣ
ꯑꯁ ꯑꯗꯨꯗꯤ ꯑꯩꯒꯤꯗꯤ ꯅꯪ ꯀꯖꯤꯟ ꯑꯃꯨꯛ ꯊꯣꯛꯑꯦꯅꯦ
ꯑꯍꯥꯍꯥ ꯑꯣꯍꯣꯍꯣ ꯆꯨꯝꯃꯦ ꯃꯦꯁꯤꯁꯦ ꯐꯨꯠꯕꯣꯜ ꯁꯥꯅꯕꯁꯦ ꯑꯣ ꯍꯣꯏ ꯃꯥꯁꯦ ꯑꯉꯥꯡ ꯑꯣꯏꯔꯤꯉꯩꯗꯒꯤꯀꯣ
ꯑꯣ
ꯍꯦꯛ ꯑꯩꯈꯣꯏ ꯃꯥꯒꯤ ꯄꯨꯛ ꯃꯅꯨꯗꯒꯤ ꯇꯥꯔꯕ ꯅꯨꯃꯤꯠꯇꯨꯗꯒꯤ ꯍꯜꯂꯣ ꯑꯣ ꯑꯗꯨ ꯅꯨꯃꯤꯠꯇꯒꯤ ꯃꯥꯅ ꯐꯨꯠꯕꯣꯜꯁꯦ
ꯎꯝ
ꯑꯗꯨꯝ
ꯑꯣ ꯕꯣꯜꯁꯦ ꯑꯗꯨꯝ ꯀꯥꯎꯕ ꯍꯧꯈ꯭ꯔꯦꯕ ꯍꯦꯛ ꯄꯣꯛꯄꯗꯒꯤ ꯑꯠꯆꯥ ꯑꯠꯆꯥ
ꯑꯗꯨꯗꯒꯤ ꯃꯥꯁꯦ ꯑꯁ ꯑꯗꯨ ꯑꯣꯏꯇꯥꯔꯒꯗꯤ ꯃꯥꯁꯦ ꯐꯨꯠꯕꯣꯜ ꯄ꯭ꯂꯦꯌꯔ ꯍꯣꯏ ꯍꯡꯁꯦ ꯍꯥꯏꯅꯀꯣ ꯍꯣꯏ ꯃꯥꯅ
ꯑꯣ ꯑꯣ ꯑꯗꯨꯝ ꯁꯦꯝꯕꯤꯕ ꯅꯣꯏꯅ
ꯍꯣꯏ ꯁꯦꯝꯕꯤꯕ ꯍꯣꯏ ꯑꯗꯨꯒꯤ ꯍꯧꯖꯤꯛꯇꯤ ꯏꯁꯇꯥꯔ ꯄ꯭ꯂꯦꯌꯔ ꯑꯣꯏꯔꯦ
ꯑꯁꯦꯡꯕꯗꯤ ꯃꯥꯁꯦ ꯀꯩꯅꯣꯗꯒꯤ ꯑꯥ ꯃꯅꯤꯄꯨꯔ ꯄꯣꯛꯄꯅꯦꯕ ꯑꯥꯔꯖꯦꯟꯇꯤꯅꯥꯗ ꯆꯠꯈ꯭ꯔꯕ
ꯍꯣꯏ ꯅꯣꯏꯁꯨ ꯈꯡꯉꯝꯅꯤ
ꯈꯪꯉꯦꯗ ꯍꯥ ꯃꯤꯁꯤꯕꯨ ꯀꯅꯥ ꯈꯪꯗꯕ ꯂꯩꯒꯦ ꯃꯤꯁꯤꯒꯤ ꯄꯨꯟꯁꯤ ꯋꯥꯔꯤꯁꯤ ꯌꯥꯝ ꯅꯨꯡꯉꯥꯏ ꯏꯇꯥꯎꯅ ꯍꯥꯏꯕꯤꯔꯛ ꯄꯒꯤ ꯃꯅꯨꯡ ꯍꯨꯠꯅ ꯑꯗꯨꯝ ꯅꯪꯅ ꯐꯖꯅ ꯉꯥꯡꯕꯤꯔꯦ ꯑꯩꯈꯣꯏꯗꯤ ꯆꯨꯝꯅ ꯁꯨꯝ ꯇꯥꯖꯔꯒꯦ
ꯑꯣ ꯑꯗꯨꯅꯦ ꯃꯦꯁꯤꯒꯤ ꯂꯥꯏꯐ ꯏꯁꯇꯣꯔꯤꯁꯦ ꯑꯩꯈꯣꯏ ꯌꯥꯝ ꯅꯨꯡꯁꯤꯕ ꯃꯥꯁꯦ ꯌꯥꯝ ꯍꯥꯝꯕꯜꯁꯨ ꯑꯣꯏꯕ ꯃꯤ ꯑꯣꯏꯌꯦ
ꯑꯥ
ꯑꯗꯨ ꯌꯥꯝ ꯍꯝꯕꯜꯁꯨ ꯑꯣꯏꯌꯦ ꯑꯗꯨꯒ ꯃꯤ ꯀꯥꯏꯟꯁꯨ ꯑꯣꯏꯕꯀꯣ
ꯑꯥ ꯄꯨꯛꯆꯦꯜ ꯄꯨꯛꯆꯦꯜ ꯅꯨꯡꯖꯦꯜ ꯆꯥꯎꯕ ꯃꯤ ꯍꯥꯏꯕ ꯇꯥꯔꯦ ꯍꯥ
ꯑꯣ ꯍꯣꯢ
ꯑꯗꯩꯗꯤ ꯃꯤ ꯌꯥꯝ ꯑꯣꯛꯄ ꯍꯩꯕ ꯋꯥꯉꯥꯡ ꯁꯉꯥꯡ ꯅꯨꯡꯉꯥꯏꯕ ꯊꯛꯁꯤ ꯈꯥꯁꯤ ꯐꯖꯕ ꯍꯥꯏꯗꯣ
ꯑꯣ ꯍꯣꯏ
ꯌꯥꯝ ꯐꯖꯩ ꯃꯁꯤ ꯃꯁꯤ ꯋꯥꯔꯤꯁꯦ ꯏꯇꯥꯎꯅ ꯐꯖꯅ ꯂꯦꯝꯅ ꯂꯤꯕꯤꯔꯤ ꯑꯩꯈꯣꯏꯗꯤ ꯐꯖꯅ ꯑꯗꯨꯝ
ꯑꯣ ꯍꯥꯏꯗꯤ ꯔꯣꯅꯦꯜꯗꯣ ꯍꯥꯏꯁꯦ ꯔꯣꯅꯦꯜꯗꯣꯁꯦ ꯌꯥꯝꯅ ꯅꯧ ꯈꯔ ꯏꯁꯃꯥꯔꯠꯁꯨ ꯑꯣꯏꯌꯦ ꯑꯗꯨꯒ ꯏꯒꯣꯁꯨ ꯀꯜꯂꯦ ꯑꯗꯨꯒ ꯑꯦꯇꯤꯇ꯭ꯌꯨꯠꯁꯨ ꯌꯥꯝ ꯋꯥꯡꯉꯦ ꯑꯍꯝ
ꯑꯣꯏ ꯃꯥꯁꯦ ꯑꯥ ꯀꯃꯥꯏ ꯍꯥꯏꯔꯅꯤ ꯃꯥꯏꯁꯦ ꯑꯥ ꯌꯥꯝꯅ ꯁꯪꯒꯥ ꯁꯪꯒꯥ ꯆꯥꯎꯕ ꯍꯥꯏꯇꯥꯔꯦꯅꯦ ꯍꯥ ꯁꯪꯒꯥ ꯆꯥꯎꯕ ꯍꯥꯏꯔꯗꯤ ꯃꯥꯁꯦ ꯌꯥꯝꯅ ꯏꯒꯣ ꯂꯩꯕ ꯄꯩꯁꯥ ꯅꯨꯡꯁꯥ ꯌꯥꯝ ꯄꯥꯏꯔꯦ ꯍꯥꯏꯅ ꯃꯥ ꯃꯤꯗ ꯌꯥꯝꯅ ꯌꯦꯡꯊꯅ ꯌꯦꯡꯕ ꯍꯥꯏꯕ ꯇꯥꯔꯦꯅꯦ ꯍꯥ
ꯑꯥ
ꯃꯥꯒꯤ ꯊꯛꯁꯤ ꯈꯥꯁꯤ ꯃꯤꯗ ꯑꯍꯜ ꯂꯃꯟꯗ ꯀꯃꯥꯏꯅ ꯉꯥꯡꯒꯅꯤ ꯍꯥꯏꯕꯗꯣ ꯂꯩꯇꯕ
ꯎꯝ ꯎꯝ ꯍꯣꯏ ꯍꯣꯏ ꯆꯨꯝꯃꯤꯅꯦ ꯑꯗꯨꯅꯦ ꯑꯗꯨ ꯑꯗꯨꯅꯅꯦ ꯑꯩꯅ ꯄꯥꯝꯗꯕꯁꯦ
ꯑꯩꯁꯨ ꯄꯥꯝꯗꯦ ꯑꯗꯨꯒꯤ ꯑꯗꯨꯒꯤ ꯃꯤꯒꯤ ꯀꯩꯅꯣ ꯂꯦꯚꯦꯜꯗꯣ ꯑꯩꯈꯣꯏꯗꯤ ꯄꯥꯝꯖꯗꯦꯕ ꯃꯦꯁꯤꯒꯨꯝꯕ ꯑꯗꯩꯗꯤ ꯑꯥ ꯃꯔꯥꯗꯣꯅꯥꯒꯨꯝꯕ ꯔꯣꯅꯥꯜꯗꯤꯅꯣꯒꯨꯝꯕ ꯑꯗꯨꯒꯨꯝꯕ ꯃꯤꯅ ꯐꯖꯩꯗ
ꯍꯣꯏ ꯆꯨꯝꯃꯦ ꯑꯗꯣ ꯃꯤ ꯑꯌꯥꯝꯕꯗꯅ ꯃꯦꯁꯤꯒ ꯑꯗꯨꯒꯨꯝꯕ ꯃꯤ ꯈꯔ ꯍꯥꯝꯕꯜ ꯑꯣꯏꯕ ꯑꯗꯨꯒꯨꯝꯕ ꯃꯤꯗꯣ ꯅꯥꯏꯗ ꯑꯁꯦꯡꯕꯗꯤ
ꯑꯁꯦꯡꯕꯗꯤ ꯑꯩꯁꯨ ꯔꯣꯅꯥꯜꯗꯣꯁꯦ ꯌꯦꯊꯤꯅꯗꯤ ꯌꯦꯡꯉꯣꯏꯅ ꯈꯟꯕꯅꯦꯕꯀꯣ ꯑꯗꯨꯕꯨ ꯃꯥꯒꯤ ꯁꯞꯄꯣꯔꯇꯔ ꯐꯦꯟꯁ ꯀꯩꯀꯥꯅ ꯃꯥꯕꯨ ꯌꯥꯝꯅ ꯑꯩꯈꯣꯏ ꯃꯦꯁꯤ ꯐꯦꯟꯁꯤꯡꯁꯦ
ꯍꯟꯊꯅ ꯌꯦꯡꯕ ꯅꯠꯇ꯭ꯔ ꯃꯣꯏ ꯁꯦ ꯌꯥꯝꯅ ꯑꯥ ꯇꯣꯛꯁꯤꯛ ꯑꯣꯏꯅ ꯌꯥꯝ ꯍꯪꯒꯣꯏꯅ ꯑꯩꯈꯣꯏꯕꯨ ꯇꯧꯕꯤꯌꯦꯕ
ꯍꯣꯏ
ꯑꯗꯨꯒꯤ ꯃꯇꯥꯡꯗ ꯑꯗꯨꯝ ꯈꯟ ꯈꯟꯖꯜꯂꯛꯑꯒ ꯔꯣꯅꯥꯗꯣꯁꯦ ꯑꯗꯨꯝ ꯄꯥꯝꯂꯛꯇ꯭ꯔꯕ ꯍꯥꯏꯇꯥꯔꯦ
ꯍꯣꯏ ꯍꯣꯏ ꯆꯨꯝꯃꯦ ꯑꯩꯁꯨꯅꯤ ꯔꯣꯅꯦꯜꯗꯣꯍꯣꯏ ꯐꯦꯟꯁꯤꯡꯁꯦ ꯌꯦꯡꯉꯣ ꯃꯥꯒ ꯆꯞ ꯃꯥꯟꯅꯈ꯭ꯔꯕꯅꯦ
ꯃꯥꯅꯤ ꯃꯥꯅꯤ
ꯎꯝ ꯍꯣꯏ ꯑꯣꯕꯔ ꯁ꯭ꯃꯥ꯭ꯔꯠ ꯑꯗꯨꯒ ꯏꯒꯣ ꯋꯥꯡꯕ ꯑꯗꯨꯒꯨꯝꯕ ꯃꯤ ꯉꯥꯛꯇꯅꯤ
ꯎꯝ ꯃꯥꯅꯦ ꯆꯨꯝꯃꯦ
ꯍꯦ ꯋꯥ ꯑꯁ ꯉꯁꯥꯏꯗꯤ ꯆꯨꯋꯦ ꯍꯧꯖꯤꯛꯤ ꯈꯔꯗꯤ ꯂꯦꯞꯄꯦ ꯅꯪ ꯀꯔꯥꯏ ꯗꯩꯩꯔꯣ ꯇꯝꯄꯥꯛꯇ꯭ꯔꯣ ꯆꯁꯤꯡꯗꯔꯣ
ꯇꯝꯄꯥꯛ ꯇꯅꯤꯗ
ꯑꯣ ꯑꯗꯨꯗꯤ ꯐꯩꯅꯦ ꯑꯩꯈꯣꯏꯗꯤ ꯆꯤꯡꯔꯣꯝꯗ ꯂꯩꯕ ꯑꯣ
ꯆꯤꯡꯔꯣꯝꯗꯗꯤ ꯍꯩꯅꯧ ꯀꯩꯀꯥ ꯍꯩ ꯍꯩꯔꯥ ꯀꯩꯔꯥ ꯈꯔ ꯍꯧꯔꯝꯃꯅꯤ ꯁꯣꯏꯕꯨꯝ ꯑꯣꯏꯔꯁꯨ ꯑꯥ ꯋꯥ ꯀꯩꯅꯣ ꯎꯁꯣꯏ ꯌꯥꯝ ꯍꯥꯎꯕꯅꯤꯅꯦ ꯅꯪ ꯂꯥꯛꯄꯗ ꯈꯔ ꯄꯨꯕꯤꯔꯛꯑꯣꯅꯦ
ꯍꯣꯌꯅꯦ ꯄꯨꯔꯛꯀꯦ
ꯑꯩꯈꯣꯏ ꯏꯄꯨ ꯏꯄꯥꯈꯣꯏ ꯆꯤꯡꯂꯣꯝꯗ ꯍꯤꯡꯉꯝꯃꯁꯨ ꯑꯩꯈꯣꯏꯗꯤ ꯑꯩꯈꯣꯏꯗꯤ ꯆꯠꯇꯔꯥꯕꯅꯤꯅ ꯆꯥꯕ ꯐꯪꯗ꯭ꯔꯦꯗꯣ
ꯑꯣ ꯑꯁ ꯑꯣꯏꯔꯝꯅꯦ ꯑꯩꯈꯣꯏꯗꯤ ꯇꯤ ꯑꯦꯝ ꯑꯦꯜꯗꯒꯤꯅꯤ ꯑꯣ ꯇꯤ ꯑꯦꯃ ꯑꯦꯜ ꯈꯪꯉꯦꯀꯣ
ꯈꯪꯉꯦ ꯈꯪꯉꯦ ꯍꯣꯏ ꯃꯩꯇꯩꯂꯣꯟꯗ ꯑꯥ ꯀꯩꯅꯣ ꯀꯃꯥꯏꯅ ꯍꯥꯏꯁꯤ ꯁꯤꯔꯥ ꯇꯃꯦꯡꯂꯣꯡꯁꯦ
ꯇꯥꯃꯦꯟꯂꯣꯡꯁꯦ ꯅꯤꯄꯣꯂꯤ ꯍꯦ ꯍꯥ ꯍꯥ
ꯍꯥ ꯍꯥ ꯍꯥ ꯈꯪꯗ꯭ꯔꯦꯗ ꯑꯩꯁꯨ ꯍꯥꯏꯕ ꯍꯩꯇ꯭ꯔꯦ
ꯅꯦꯄꯣꯂꯤꯌꯥꯟ ꯍꯥꯏꯕꯅꯤ
ꯅꯦꯄꯣꯂꯤꯌꯟ
ꯍꯣꯏ
ꯑꯁ ꯌꯥꯝ ꯍꯩꯅ ꯆꯨꯝꯅ ꯍꯥꯏꯕꯤꯔꯤ ꯉꯥꯁꯤꯅꯥ ꯑꯍꯟꯕꯥꯅꯦ ꯇꯥꯕꯁꯨ
ꯑꯍꯥ ꯑꯁꯦꯡꯕꯅꯤ ꯅꯦꯄꯣꯂꯤꯌꯟ ꯅꯦꯄꯣꯂꯤꯌꯟ ꯍꯥꯏꯕꯅꯤꯀꯣ ꯑꯁꯨꯃꯥꯏꯅ ꯍꯥꯏꯕ ꯌꯥꯏ ꯃꯩꯇꯩꯂꯣꯟꯗꯒꯤ
ꯑꯥ ꯆꯥ ꯑꯆꯥ
ꯃꯤ ꯃꯤ ꯈꯔꯕꯨꯗꯤ ꯈꯡꯂꯝꯅꯤ ꯑꯗꯣ ꯑꯩꯈꯣꯏ ꯑꯉꯥꯡ ꯆꯤꯡ ꯈꯔꯕꯨꯗꯤ ꯍꯥꯡꯂꯝꯗꯕꯁꯨ ꯂꯩ
ꯈꯪꯗꯕꯁꯤꯡꯕꯨ ꯅꯪꯅ ꯑꯗꯨꯝ ꯇꯥꯛꯄꯤꯈ꯭ꯔꯣꯀꯣ ꯑꯩꯁꯨ ꯉꯁꯤꯅ ꯈꯪꯕꯅꯤꯅ ꯑꯗꯨꯝ ꯈꯪꯖꯜꯂꯒꯦ ꯉꯁꯤꯗꯤ ꯀꯥꯎꯔꯔꯣꯏ ꯅꯪꯅ ꯍꯥꯏꯕꯤꯔ
ꯍꯣꯏ ꯅꯦꯄꯣꯂꯤꯌꯥꯟ ꯍꯥꯏꯔꯤꯗꯤ ꯀꯅꯥꯁꯨ ꯁꯨ ꯍꯥꯏꯕꯗꯤ ꯑꯩꯈꯣꯏꯒꯤ ꯑꯩꯈꯣꯏꯒꯤ ꯀꯝꯄꯅꯤ ꯑꯦꯞꯁꯨ ꯈꯪꯂꯣꯏ
ꯎꯍ ꯍꯥ ꯍꯥ
ꯁꯨꯝ ꯁꯨꯝ ꯍꯥꯏꯕ ꯌꯥꯔꯅꯤ
ꯑꯣ ꯍꯣꯏ
ꯁꯤꯀ꯭ꯔꯦꯠ ꯀꯣꯔꯠ ꯂꯦꯡꯒ꯭ꯋꯦꯖꯀꯨꯝꯕꯗ ꯀꯣ
ꯍꯟꯗꯛ ꯏꯇꯥꯎꯗꯤ ꯀꯩꯀꯩ ꯍꯣꯠꯅꯕꯤꯔꯤ
ꯑꯁ ꯑꯩꯈꯣꯏꯁꯨ ꯑꯩꯁꯨ ꯀꯩꯁꯨ ꯍꯣꯟꯅꯗꯦꯗ ꯑꯗꯨꯝ ꯕꯤꯖꯤꯅꯦꯁ ꯃꯆꯥ ꯃꯆꯥ ꯇꯧꯔꯒ ꯂꯩ
ꯌꯥꯝ ꯐꯩꯅꯦ ꯍꯣꯠꯅꯥꯕꯗꯤ ꯂꯞꯄꯤꯒꯅꯨ ꯒꯣꯔꯃꯦꯟꯒꯤ ꯊꯕꯛꯇꯤ ꯑꯩꯈꯣꯏꯗꯤ ꯆꯪꯕ ꯉꯝꯗꯕꯅꯤꯅꯀꯣ ꯕꯤꯖꯤꯅꯦꯁꯀꯤꯔꯣꯝꯗ ꯃꯥꯏ ꯑꯣꯟꯁꯤꯜꯂꯁꯦ ꯒꯚꯣꯔꯃꯦꯟꯒꯤꯗꯤ ꯂꯥꯈ ꯌꯥꯡꯈꯩ ꯀꯣ ꯌꯥꯡꯈꯩ ꯍꯨꯝꯐꯨ ꯄꯤꯖꯔꯁꯨ ꯊꯕꯛꯁꯨ ꯊꯣꯛꯑꯣꯢ ꯑꯩꯈꯣꯏꯅ ꯑꯃꯨꯛꯀ ꯇꯥꯟꯖꯕ ꯁꯦꯟꯗꯨꯁꯨ ꯑꯃꯨꯛꯀ ꯂꯥꯛꯑꯣꯏ ꯑꯩꯈꯣꯏꯅ ꯄꯤꯁꯤꯟꯈꯤꯕ ꯁꯦꯟꯗꯨꯒ ꯀꯗꯧꯕ ꯂꯥꯛꯀꯗꯧꯔꯤꯕ ꯁꯦꯟꯗꯨꯒ ꯆꯅꯗꯦꯕ ꯄꯨꯟꯁꯤ ꯍꯤꯡꯂꯤꯉꯩ ꯑꯗꯨ ꯂꯥꯛ ꯌꯥꯡꯈꯩꯗ ꯑꯃꯨꯛ ꯁꯨ ꯊꯣꯛꯆꯦ ꯍꯥꯏꯕꯗ ꯒꯣꯔꯃꯦꯟꯒꯤ ꯊꯕꯛꯇꯗꯤ ꯊꯣꯛꯑꯔꯣꯏꯕ ꯑꯗꯨꯒꯤ ꯃꯇꯥꯡꯗꯗꯤ ꯇꯣꯛꯑꯁꯦ
ꯎꯝ ꯑꯗꯨꯅꯤ ꯎꯝ ꯑꯗꯨꯅꯤ ꯁꯔꯚꯤꯁ ꯑꯁ ꯑꯣꯅꯔꯒ ꯅꯍꯥꯟ ꯑꯩ ꯁꯤꯐꯥꯏꯐꯥꯎ ꯑꯣꯏꯕ ꯉꯝꯗ꯭ꯔꯅꯦ ꯑꯩꯈꯣꯏꯁꯦ
ꯍꯛꯆꯥꯡ ꯐꯅ ꯌꯥꯝ ꯐꯔꯁꯨ ꯁꯤꯕꯥꯏ ꯐꯥꯎꯗꯤ ꯑꯣꯏꯕ ꯉꯝꯗ꯭ꯔꯦ ꯑꯩꯈꯣꯏꯁꯨ
ꯍꯣꯏ ꯑꯩ ꯁꯤꯄꯥꯏ ꯂꯩꯇꯦ ꯑꯩ ꯁꯤꯚꯥꯏ ꯇꯨ ꯊꯥꯎꯖꯟ ꯍꯣꯏ ꯇꯨ ꯊꯥꯎꯖꯟ ꯑꯦꯠꯇꯤꯟ ꯅꯥꯏꯟꯇꯤꯟ ꯊꯥꯔꯇꯤꯟ ꯐꯣꯔꯇꯤꯟ ꯑꯗꯨꯋꯥꯏꯗꯒꯤꯑꯩ ꯁꯤꯐꯥꯢ ꯑꯀꯟꯅ ꯍꯣꯠꯅꯕꯅꯦ ꯑꯗꯨ ꯑꯁ
ꯏꯇꯥꯎꯁꯦ ꯋꯥꯁꯛꯇꯤ ꯋꯥꯁꯛꯈ꯭ꯔꯦꯕ ꯁꯤꯐꯥꯏ ꯑꯣꯏꯒꯦꯅꯗꯤ ꯂꯥꯁꯇ ꯕꯤꯖꯤꯅꯦꯁ ꯃꯦꯟ ꯑꯣꯟꯈꯒ꯭ꯔꯕ
ꯎꯄꯥꯏ ꯂꯩꯇ꯭ꯔꯦ ꯍꯦ ꯍꯦ
ꯄꯥꯁꯦ ꯍꯥꯏꯔꯤꯁꯦ ꯑꯩꯈꯣꯏ ꯀꯣꯛꯇꯗꯤ ꯑꯃꯨꯛ
ꯑꯥ
ꯂꯥꯏꯔꯤꯛ ꯄꯥꯔꯁꯨ ꯆꯪꯉꯔꯣꯏ
ꯎꯝ
ꯑꯗꯨꯅ ꯕꯤꯖꯤꯅꯦꯁ ꯔꯣꯝꯗ ꯑꯗꯨꯝ ꯃꯥꯏ ꯑꯣꯟꯁꯤꯟꯕꯗ ꯏꯁꯝ ꯁꯝꯃꯦ
ꯎꯄꯥꯥꯏ ꯂꯩꯥꯏꯇꯦ ꯁꯤꯐꯥꯏ ꯑꯣꯏꯒꯦꯔ ꯑꯣꯏꯒꯦ
ꯎꯝ ꯅꯨꯡꯁꯥꯁꯨ ꯁꯥꯏ ꯃꯩꯁꯨ ꯂꯥꯛꯇꯦ ꯑꯩꯈꯣꯏꯔꯣꯝꯗ ꯑꯗꯨꯒꯤ ꯊꯝꯖꯔꯒꯦ
ꯍꯣꯏ ꯍꯣꯏ ꯍꯣꯏ ꯐꯔꯦ ꯀꯣ